ꯇꯥꯕꯔꯣ ꯆꯥꯛꯆꯥꯔꯕꯣ
ꯊꯣꯡꯉꯤ ꯌꯥꯝꯅ ꯍꯥꯎꯕ ꯍꯥꯏꯕꯗꯣ ꯇꯥꯔꯦ ꯀꯔꯤꯔꯥ ꯃꯃꯤꯡꯁꯨ ꯈꯪꯕꯤꯗ꯭ꯔꯦ ꯏꯁꯀ꯭ꯋꯥꯁꯇ ꯁꯧꯒ꯭ꯔꯤ
ꯌꯥꯝꯅ ꯎꯕ ꯐꯤꯕꯝꯅꯤ
ꯌꯥꯝꯅ ꯍꯥꯎꯕ ꯍꯥꯏꯕꯗꯣ ꯑꯗꯨꯅꯤ
ꯍꯣꯏ ꯍꯣꯏ ꯌꯥꯝꯅ ꯍꯥꯎꯕꯗꯨꯅꯤ
ꯑꯗꯣ ꯑꯩꯈꯣꯏꯁꯦ ꯉꯁꯦ ꯑꯥꯗ ꯀꯣꯏꯕ ꯆꯠꯄꯀꯣ
ꯉꯁꯤ ꯁꯃꯨꯛ ꯁꯥꯠꯄ꯭ꯔꯍꯣ
ꯆꯠꯇ꯭ꯔꯁꯨ ꯆꯠꯂꯦ ꯍꯥꯏꯒꯅꯤ ꯀ꯭ꯔꯤꯅꯣ ꯍꯍꯍꯍ ꯍꯥꯍꯥꯍꯥꯍꯥꯍꯥꯍ
ꯍ
ꯑꯥꯗ ꯆꯠꯂꯒ ꯀꯣ
ꯍꯣꯏ
ꯑ ꯀꯩꯅꯩꯅꯣ ꯎꯕꯅꯦ ꯎꯆꯦ ꯎꯕꯅꯦ
ꯍꯍꯍ
ꯎꯆꯦꯛ ꯎꯑꯦ ꯌꯥꯝꯅ ꯆꯥꯎꯕ ꯎꯆꯦꯛ
ꯐꯥꯕ ꯌꯥꯗ꯭ꯔꯣ
ꯐꯥꯒꯦ ꯇꯧꯕꯅꯦꯕꯀꯣ
ꯑꯗꯨꯗ ꯍꯥꯏꯗ꯭ꯔꯦ
ꯐꯥꯒꯦ ꯇꯧꯔꯕꯨꯀꯣ ꯑꯉꯥꯡ ꯑꯃ ꯄꯨꯔꯒ ꯆꯠꯈ꯭ꯔꯦ ꯎꯆꯦꯛꯅ ꯌꯥꯝꯅ ꯉꯛꯄ ꯋꯥꯅꯤꯗ ꯋꯥꯟꯗꯔꯐꯨꯜ ꯍꯥꯏꯕ ꯋꯥꯅꯤꯗ ꯑꯁ ꯍꯧꯖꯤꯛꯇ ꯀꯣꯏꯕ ꯆꯠꯂꯤ ꯍꯥꯏꯅ ꯍꯥꯏꯔꯒ
ꯀꯣꯏꯕꯗꯨꯗꯤ ꯑꯌꯨꯛꯇꯒꯤ ꯅꯨꯡꯗꯥꯡ ꯐꯥꯎ ꯆꯠꯄꯗꯤ ꯅꯠꯇꯦ ꯑꯗꯨꯅ
ꯑꯁꯦ ꯀꯣꯏꯕ ꯆꯠꯊꯣꯛꯄꯗꯀꯣ ꯅꯨꯄꯥ ꯈꯣꯏꯅ ꯑꯩꯒꯤ ꯅꯝꯕꯔ ꯅꯤꯕꯁꯦ ꯅꯤꯕꯁꯦ
ꯎ
ꯑꯩ ꯕꯣꯏ ꯐ꯭ꯔꯦꯟ ꯂꯩ ꯈꯔ ꯍꯥꯏꯔꯁꯨ ꯌꯥꯗꯦꯅꯦ ꯃꯣꯏꯁꯦ
ꯎꯝ
ꯑꯗꯨꯃꯥꯏꯅ ꯍꯥꯏꯔꯁꯨ ꯅꯪꯁꯤꯅ ꯁ ꯐꯖꯃꯜꯂꯦ ꯕꯣ ꯁꯅꯕꯗ ꯀꯤꯞꯄꯔ ꯂꯩꯔꯁꯨ ꯒꯣꯜ ꯑꯗꯨꯝ ꯆꯪꯕꯗꯨꯗꯤ ꯍꯥꯏꯌꯦ ꯑꯩꯅ ꯃꯄꯨ ꯑꯩꯅ ꯃꯄꯨ ꯄꯥꯜꯂꯦ ꯍꯥꯏꯔꯒ ꯀꯣ
ꯎꯝ
ꯕꯣꯜ ꯁꯅꯕꯗ ꯒꯣꯜ ꯀꯤꯞꯄꯔ ꯂꯦꯞꯄꯁꯨ ꯕꯣꯜꯗ ꯑꯗꯨꯝ ꯆꯪꯉꯦꯗꯅ ꯍꯥꯏꯕ ꯋꯥꯠꯂꯤꯠꯇ ꯌꯥꯝꯅ ꯐꯖꯕ ꯅꯨꯄꯥ ꯌꯥꯝꯅ ꯋꯥꯡ ꯆꯥꯎꯕ ꯍꯥꯏꯕ ꯇꯥꯔꯦ
ꯀꯩꯀꯩ ꯊꯕꯛ ꯇꯧꯒꯦ ꯉꯁꯤꯗꯤ
ꯃꯁꯤꯁꯦ ꯑꯩꯁꯦ ꯐꯤ ꯀꯛ ꯑꯦ
ꯐꯤ ꯀꯛ ꯑꯃ ꯀꯗ
ꯐꯤ ꯀꯛ ꯑꯒꯀꯛ ꯑ ꯀꯛ ꯑ ꯀꯛ ꯀꯛ ꯀꯛ
ꯑꯗꯨꯒ ꯂꯣꯏꯔꯦ
ꯊꯣꯡ ꯍꯥꯏꯕ
ꯁꯀ꯭ꯋꯥꯁ ꯀ ꯁꯧꯒꯔꯤ
ꯁꯨꯛꯋꯥꯁꯀ ꯁꯧꯒ꯭ꯔꯤꯒ ꯆꯥꯕ꯭ꯔꯣ
ꯆꯥꯕꯅꯦ ꯆꯥꯕꯅꯦ ꯅꯝ ꯈꯪꯇꯕꯒꯤꯅꯤ
ꯑꯪꯍ ꯈꯪꯏꯗꯤ ꯊꯔꯣꯏ ꯊꯣꯡꯉꯦ
ꯊꯔꯣꯏꯗꯤ ꯆꯥꯅꯤꯡꯗꯦ ꯀꯗꯥꯏꯗꯒꯤ
ꯆꯥꯅꯤꯡꯗ꯭ꯔꯒꯁꯨ ꯊꯣꯡꯉꯦ
ꯁꯅꯤꯡꯇꯦ
ꯑꯩꯣꯏꯗꯤ ꯆꯥꯅꯤꯡꯕ ꯃꯤ ꯌꯥꯝ ꯂꯩ ꯑꯗꯨꯒꯤ ꯊꯣꯡꯕ
ꯊꯔꯣꯏꯗꯣ ꯌꯥꯝ ꯃꯣꯠꯄꯅꯦ ꯕꯦꯝꯃꯥ ꯅꯣꯏꯅ ꯈꯪꯗꯕꯩ ꯋꯥꯅꯦ
ꯑꯣ
ꯀꯃꯥꯏ ꯀꯃꯥꯏ ꯄꯥꯜꯂꯤꯒꯦ ꯅꯣꯏꯗꯤ
ꯈꯣꯏꯖꯤ ꯌꯥꯝꯅ ꯅꯨꯡꯉꯥꯏꯅ ꯄꯥꯟꯕ ꯍꯥꯏꯕꯗꯣ ꯇꯥꯔꯦ ꯅꯣꯏꯗꯤ ꯅꯨꯡꯉꯥꯏꯔꯤꯕꯣ ꯑꯕꯣꯛ ꯈꯣꯏꯗꯤ ꯏꯅꯦ ꯈꯣꯏꯗꯤ ꯀ꯭ꯔꯤ ꯇꯧꯔꯒ ꯂꯩꯕ꯭ꯔꯥ
ꯃꯥꯗꯤ ꯃꯁꯥ ꯁꯣꯟꯕꯅꯤꯅ ꯑꯗꯨꯝ ꯊꯕꯛꯁꯨ ꯇꯧꯕ ꯉꯝꯗ꯭ꯔꯦ ꯑꯗꯨꯝ ꯂꯩꯌꯦ
ꯍꯁ ꯈꯪꯗ꯭ꯔꯦꯗ ꯀꯣ ꯈꯪꯗ꯭ꯔꯦꯗ ꯇꯧꯔꯤꯕ ꯂꯤꯂꯥꯁꯦ
ꯍꯌꯦꯡ ꯆꯤꯆꯦ ꯈꯣꯏ ꯊꯣꯛꯂꯛꯒꯅꯤ ꯍꯥꯏꯕ꯭ꯔꯣ
ꯈꯪꯗꯦ ꯉꯁꯥꯏꯗꯣꯝ ꯃꯤꯁꯀꯣꯜ ꯂꯩꯔꯝꯃꯦ ꯀꯣꯜ ꯕꯦꯛ ꯇꯧꯔꯒ ꯆꯠꯇꯦ ꯑ
ꯂꯧꯗ ꯑꯣꯏꯔꯝꯕꯅꯦ ꯉꯁꯥꯏ ꯀꯣꯜ ꯇꯧꯔꯛꯄꯗꯨꯗꯤ
ꯎꯝ ꯑꯗꯠꯇꯣꯇꯣ
ꯍꯌꯦꯡꯔ ꯍꯟꯆꯤꯠ ꯑꯃ ꯃꯣꯏꯁꯨ ꯅꯣꯅꯦ ꯊꯣꯛꯒꯗ꯭ꯔꯥ ꯑꯃꯥꯏ ꯍꯥꯏꯔꯛꯑꯦꯕ
ꯑꯗꯣ ꯍꯥꯌꯦꯡꯕꯨꯗꯤ ꯑꯣꯏꯔꯝꯒꯥꯅꯤꯅꯦ
ꯎꯝ ꯅꯨꯃꯤꯠꯇꯨꯗꯤ ꯀꯔꯤ ꯅꯨꯃꯤꯠꯇꯨꯅꯣ ꯈꯪꯗꯦ ꯑꯗꯨꯕꯨ ꯊꯣꯛꯀꯅꯤꯗꯤ ꯍꯥꯏ ꯍꯥꯏ ꯁꯤ ꯍꯞꯇꯥꯗ
ꯎ
ꯈꯪꯗ꯭ꯔꯦ ꯀꯣꯛꯀ ꯂꯣꯏ ꯉꯥꯎꯋ
ꯆꯥꯛ ꯌꯦꯟꯁꯥꯡ ꯂꯣꯏꯔꯕꯣ ꯂꯣꯏꯗ꯭ꯔꯤꯕꯣ
ꯂꯖꯦ ꯀꯦꯝ ꯆꯗ
ꯆꯥꯛ ꯏꯟꯁꯥꯡ ꯌꯥꯝ ꯊꯩꯏꯅ ꯊꯣꯡꯕ
ꯎꯝ ꯉꯟꯅ ꯊꯣꯡꯉꯁꯨ ꯆꯥꯗꯦ ꯑ ꯊꯅꯤ ꯅꯇꯅꯤ ꯅꯄꯥꯟ ꯇꯧꯔꯤꯗꯏ ꯐꯣꯝꯅ ꯎꯝ ꯑ ꯎ
ꯀꯦ ꯆꯥꯅꯤꯡꯉ
ꯑꯩ ꯍꯧꯖꯤꯛ ꯀꯩꯅ ꯆꯥꯔꯒꯂꯅ
ꯅꯪꯗꯤ ꯆꯥꯕ ꯉꯥꯛꯇ
ꯒ꯭ꯔꯦꯞꯁ ꯑ ꯀꯥꯡꯕꯗꯣ ꯎꯝ
ꯅꯪꯅ ꯆꯥꯕ ꯉꯇꯅ ꯆꯥꯕ ꯐꯪꯗ꯭ꯔꯕꯤ ꯁꯤꯗ
ꯑ ꯀꯤꯋꯤ ꯀꯪꯕꯗꯣ
ꯎꯝ
ꯀꯕ ꯀ
ꯀꯤꯋꯤ ꯑꯀꯪꯕꯗꯨꯗꯤ ꯍꯥꯎꯗꯩꯗꯤ ꯆꯥꯅꯤꯡꯗꯦ
ꯎꯝ ꯍꯥꯎꯗ ꯍꯥꯎꯗ
ꯑꯗꯨꯕꯨ ꯒ꯭ꯔꯦꯞꯁ ꯑꯀꯥꯡꯕꯗꯨꯒ ꯑꯗꯨꯒ ꯑꯩꯗꯤ ꯗꯦꯠꯇꯣ ꯌꯥꯝ ꯍꯥꯎꯋꯦ ꯀꯪꯕꯗꯣ
ꯆꯨꯇꯥꯞꯅꯦ ꯃꯤꯛꯁꯅꯦ
ꯅꯪꯁꯦ ꯌꯥꯝ ꯂꯩꯦꯝꯕ ꯁꯥꯔꯤꯅꯤꯅꯦ
ꯅꯦꯝꯅ ꯁꯥꯥꯔꯦ ꯍꯥꯏꯕ ꯇꯥꯔꯦ
ꯆꯨꯖꯥꯛ ꯆꯥꯅꯤꯡꯦ
ꯇ ꯆꯥ ꯒ꯭ꯔ
ꯆꯨꯖꯥꯛꯗ ꯒꯤꯇ
ꯑ ꯑꯥ ꯑꯥ ꯑꯩꯗꯤ ꯆꯥꯕ ꯐꯪꯉꯦ ꯑꯗꯣ
ꯆꯋꯠ ꯆꯨꯋꯠ ꯀꯣꯔꯣꯟꯗꯤ ꯐꯪꯉꯦ ꯑꯗꯨꯕꯨ ꯆꯤꯡꯒꯤꯗꯣ
ꯎꯝ ꯎꯝ
ꯑꯗꯨ ꯆꯥꯅꯤꯡꯉꯦ
ꯑ ꯤꯗ ꯏ ꯎꯝ ꯆ ꯆꯗ ꯑꯦꯅꯖꯥꯎꯅ ꯅꯣꯏꯗꯤ
ꯊꯔꯣꯏ ꯊꯣꯡꯉꯦ ꯊꯔꯣꯏ ꯊꯣꯡꯉꯦ
ꯑꯣ ꯑꯣ ꯑꯣ ꯑꯣ ꯅꯪ ꯀ꯭ꯂꯥꯁ ꯂꯣꯏꯈ꯭ꯔꯦ
ꯍꯣꯏ ꯂꯣꯏꯔꯒ ꯂꯥꯛꯑꯒ ꯆꯥꯛ ꯏꯟꯁꯥꯡ ꯊꯣꯡꯕ ꯂꯣꯏꯔꯦ
ꯎꯝ ꯊ ꯍꯥꯏ
ꯇꯨꯞꯅꯥ
ꯎꯝ
ꯐꯁ ꯀ꯭ꯂꯥꯁ ꯃꯐꯝꯗ ꯁꯥꯕꯗꯨ ꯃꯥꯏ ꯂꯥꯛꯇꯕꯒꯤ ꯃꯥꯏ ꯂꯥꯛꯇꯕꯒꯤ ꯀꯁꯨ ꯊꯥꯕ ꯌꯥꯗ꯭ꯔꯦ ꯑꯗꯨꯒꯤ ꯑꯩꯈꯣꯏꯗꯣ ꯌꯥꯝ ꯁꯥꯕꯅꯤ
ꯎ
ꯂꯣꯏꯔꯕ ꯆꯥꯛ ꯌꯦꯟꯁꯥꯡ ꯊꯣꯡꯝꯕ ꯑꯩꯩꯅ ꯀꯥꯏ ꯆꯒꯅꯦ
ꯐꯔꯒꯦ ꯐꯤ ꯇꯥꯔꯅꯦ
ꯅꯪꯁꯦ ꯑꯗꯨꯝ ꯐ꯭ꯔꯤ ꯂꯩꯕ꯭ꯔꯣ
ꯂꯩꯥꯏꯇ ꯇ ꯍꯥꯏꯔ ꯈ ꯐ ꯐ꯭ꯔꯤꯒ ꯐ꯭ꯔꯤ ꯃꯇꯝꯒ ꯐꯪꯗꯦ
ꯑꯣ ꯐ꯭ꯔꯤ ꯃꯇꯝ ꯐꯪꯗꯕꯁꯤꯗꯤ ꯍꯌꯦꯡ ꯑꯃꯨꯛ ꯐ꯭ꯔꯤ ꯂꯩꯅꯤ ꯍꯥꯏ
ꯂꯩꯇꯦ ꯐꯤ ꯇꯥꯒꯅꯤ ꯐꯤ ꯇꯥꯒꯅꯤ ꯍꯥꯏꯕꯅ
ꯍꯣꯏ
ꯃꯁꯤ ꯃꯌꯥꯡ ꯀꯣꯏꯁꯦ ꯑꯃꯨꯛ ꯂꯥꯡꯕ ꯍꯧꯔꯦ ꯑꯗꯨ
ꯗꯗꯥꯗꯤ ꯂꯩꯕ꯭ꯔꯣ
ꯎꯝ
ꯀꯔꯤ ꯀꯔꯤ ꯇꯧꯔꯤꯒꯦ ꯃꯥꯗꯤ
ꯇꯝ ꯌꯨꯝꯒ ꯂ
ꯃꯥꯗꯤ
ꯗꯨꯀꯥꯟꯗ
ꯄꯣꯠꯁꯤꯄꯔꯥ ꯗꯨꯀꯥꯟꯗ
ꯎꯝ ꯈꯪꯗꯦꯗ ꯂꯩꯀꯥꯏ ꯑꯣꯏꯕꯅꯦ ꯁꯤꯗ ꯁꯤꯂ ꯍ
ꯂꯧ ꯆꯠꯂꯒ ꯊꯕꯤ ꯆꯥꯔꯒ ꯑꯩ ꯂꯎ ꯁꯨ ꯖꯠꯅꯤ
ꯈꯨꯟꯗ ꯂꯩꯕꯅ ꯅꯨꯡꯉꯥꯏꯕ꯭ꯔꯣ
ꯅꯨꯡꯁꯤꯌꯦ ꯈꯨꯟꯗ ꯂꯩꯕꯗ ꯋꯥꯏ ꯑꯗꯨꯕꯨ ꯅꯨꯡꯁꯤꯌꯦ
ꯑꯣꯏꯣꯏꯗ ꯑꯩꯈꯣꯏ ꯌꯨꯝ ꯑꯣꯏꯕꯅꯤꯅꯀꯣ
ꯑꯗꯨꯕꯨ ꯁꯤꯒꯨꯝꯕ ꯃꯇꯝꯁꯤ ꯌꯥꯝ ꯅꯨꯡꯁꯤꯌꯦꯔ
ꯊ ꯆꯔꯈ ꯎꯝ ꯑ
ꯃꯃꯥ ꯅꯤꯡꯁꯤꯡꯉꯦ ꯃꯃꯥ ꯅꯤꯡꯁꯤꯡꯉꯦ
ꯐꯣꯟ ꯇꯧꯔꯛꯄ꯭ꯔꯣ
ꯐꯥꯏ ꯇꯧꯔꯛꯑꯦ ꯂꯧ ꯆꯠꯂ ꯍꯜꯂꯛꯏꯅꯦ ꯆꯥꯛ ꯏꯟꯁꯥꯡ ꯊꯣꯡꯈꯤꯌꯦꯦ ꯍꯥꯏ
ꯎꯝ
ꯂꯑꯣ ꯃ ꯃꯇꯝ ꯑꯃꯅꯤꯅ
ꯎꯝ ꯑꯗꯨ ꯑꯗꯨ
ꯋꯥꯔ ꯁꯔ ꯉꯥꯔꯁꯨ ꯃꯥꯗꯤ ꯑꯗꯨꯝ ꯄꯥꯏꯂ ꯑꯗꯨꯝ ꯆꯗꯅ
ꯂꯥꯛꯑꯣꯁꯨ ꯑꯅꯤꯅꯦ ꯍꯧꯖꯤꯛꯀꯥꯟꯗꯤ ꯁꯤꯒꯨꯝꯁꯤꯗꯤ
ꯀꯩꯅꯣ ꯀꯥꯛꯇ ꯂꯤ ꯂꯤꯝꯕ꯭ꯔꯥ
ꯍꯥꯎꯗꯔꯥ ꯍꯣ ꯄꯝꯕꯤ ꯁꯥꯡꯈ ꯔꯦ
ꯎꯝ
ꯅꯦꯛꯁ ꯃꯟ ꯃꯊꯪ ꯊꯥꯒꯨꯝꯕꯗꯗꯤ ꯐꯥꯎ ꯊꯣꯛꯈ꯭ꯔꯅꯤ
ꯑꯣ